ꯍꯣꯏ ꯇꯥꯏ
ꯎ
ꯑꯩ
ꯀꯦꯔꯤꯌꯔꯒꯤ ꯃꯇꯥꯡꯗ ꯑꯃꯨꯛꯥꯡ ꯉꯥꯡꯁꯦ ꯍꯥꯏꯔꯣꯑꯣ
ꯁ ꯅ ꯑꯣꯏꯗ
ꯕꯣꯔꯤꯡ ꯑꯣꯏꯔꯝ ꯃꯣꯏꯗ ꯃꯊꯥ ꯁꯥꯔꯝꯅꯤ
ꯅꯨꯡꯉꯥꯏ ꯅꯨꯡꯉꯥꯏ ꯋꯥꯔꯤ ꯁꯥꯔ ꯂꯣꯏꯔꯦꯅ ꯑꯥ
ꯃꯖꯤꯠ ꯇꯧꯒꯦ ꯇꯧꯕꯒꯅꯦ ꯉꯁꯤꯁꯦ ꯆꯠ ꯃ ꯆꯠ ꯀ꯭ꯔꯨꯄꯣ ꯆꯦꯞꯇꯒꯤ
ꯎꯝ
ꯃꯥꯏ ꯎꯝ
ꯁꯛꯇꯤ ꯎꯕꯤꯕ ꯃꯥꯒꯤ ꯃꯥꯒꯤ ꯅꯨꯄꯤꯗ
ꯎꯝ
ꯃꯤꯁꯦꯁꯗꯤ ꯊꯅꯌꯦ ꯐ꯭ꯔꯤ ꯑꯣꯏꯗꯕ ꯁꯦꯁ ꯁꯥꯟꯅꯕꯗꯣ ꯑꯩ ꯐ꯭ꯔꯤ ꯑꯣꯏꯔꯒ ꯃꯩ ꯃꯥ ꯐ꯭ꯔꯤ ꯑꯣꯏꯗꯕ ꯑꯩ ꯌꯥꯔꯒ ꯃꯥ ꯌꯥꯗꯕ
ꯑꯥ
ꯃ ꯇꯧꯔ
ꯇꯁꯅꯗ
ꯑꯩ ꯊꯥꯔꯛꯀꯦ ꯃꯥꯒꯤ ꯀꯩꯅꯣꯗꯣ ꯁꯛꯇꯨ
ꯍꯣꯏ ꯍꯣꯏ ꯑꯃꯠꯇꯁꯨ ꯈꯪꯅꯗꯕ꯭ꯔꯣ
ꯍꯣꯏꯅ ꯍꯣꯅꯗꯦ
ꯎꯝ ꯀꯅꯌꯦ
ꯎꯝ ꯎꯝ
ꯍꯧꯖꯤꯛꯇꯤ ꯅꯠꯇꯦꯗ
ꯑ ꯅꯪ ꯐꯗꯤ ꯂꯩꯕ꯭ꯔꯣ
ꯃꯄꯥꯟ ꯊꯣꯛꯈꯤ ꯍꯧꯖꯤꯛ
ꯎꯝ
ꯍꯧꯖꯤꯛ ꯏꯅꯥꯎꯅꯨꯄꯥ ꯑꯃ ꯂꯥꯛꯄꯗꯨꯒ
ꯎꯝ ꯅꯣꯏ ꯉꯥꯅꯨꯡ ꯀꯗꯥꯏꯗꯗꯒꯤ ꯇꯧꯕ꯭ꯔꯣ
ꯁꯤꯅꯥ ꯀꯩꯊꯦꯜ
ꯑꯣ ꯁꯦꯝꯕ ꯂꯣꯏꯕ ꯂꯧꯕ꯭ꯔꯣ ꯁꯦꯝꯍꯟꯕ꯭ꯔꯣ ꯃꯣꯏꯕꯨ
ꯃꯣꯏꯗ ꯁꯦꯝꯍꯟꯕ
ꯂꯥꯞꯅ ꯆꯠꯂꯦꯅꯦ ꯅꯣꯏꯁꯦ ꯀꯔꯤ ꯑꯣꯇꯣꯗꯒꯤ ꯆꯠꯄ꯭ꯔꯣ
ꯒꯥꯔꯤ ꯃꯆꯥ ꯂꯩꯗ
ꯑꯣꯃ ꯄꯨꯔꯛꯄ
ꯅꯠꯇꯦ ꯁꯤꯗ ꯒꯔꯤ ꯃꯆꯥ ꯂꯩꯕ
ꯅꯍꯥꯟ ꯂꯩꯇꯦ ꯈꯅꯒꯤꯔꯣ
ꯒꯥꯔꯤ ꯃꯆꯥ ꯏꯁꯀꯨꯇꯤ ꯑꯃ ꯕꯥꯏꯛ ꯑꯃ ꯕꯥꯏꯛꯇꯤ ꯂꯧꯈ꯭ꯔꯦ ꯎꯅ ꯁ꯭ꯀꯨꯇꯤꯗꯤ ꯑꯁꯤꯗꯤ ꯑꯁꯤꯒꯤꯅꯦꯕ
ꯑꯣ ꯑꯣ ꯑꯣ ꯅꯣꯏ ꯂꯣꯏꯅ ꯆꯥꯕ꯭ꯔꯣ ꯅꯣꯏ ꯑꯍꯨꯝꯈꯛ ꯅꯠꯇ꯭ꯔꯥ
ꯇꯦ ꯑꯩꯈꯣꯏ ꯂꯣꯏꯅ ꯆꯥꯏꯏꯗ
ꯑꯥ
ꯃꯣꯏꯅ ꯂꯩꯕꯤꯕꯅꯤꯗ ꯑꯩꯒꯤ ꯄꯩꯁꯥ ꯅꯠꯇꯦ
ꯑꯣ
ꯑꯩꯈꯣꯏ ꯌꯥꯝꯕ ꯗꯣꯛꯇꯔ ꯑꯗꯨꯅ ꯂꯩꯕꯤꯕꯅꯤ
ꯍ ꯁꯥꯏꯒꯤ ꯃꯊ꯭ ꯌꯥꯗꯅꯦ ꯑꯁ ꯑꯁꯤꯗꯣ ꯑꯁ ꯑꯩꯈꯣꯏ ꯍ ꯇꯤꯟꯗꯣ
ꯑꯥ
ꯅꯧꯕ ꯑꯃꯨꯛ ꯍꯥꯞꯄꯤꯕ ꯉꯁꯤ
ꯑ
ꯑꯣꯏꯗ꯭ꯔꯦ ꯍꯌꯦꯡ ꯑꯃꯨ ꯍꯥꯞꯄꯅꯤ ꯁꯥꯏ ꯀꯨꯝꯕ
ꯌꯟꯇꯥꯗꯦ
ꯇꯤꯟꯗꯣ ꯇꯤꯟꯗꯣ ꯑꯩꯈꯣꯏꯒꯤ ꯔꯨꯝꯗ
ꯑꯥ
ꯑꯗꯨ ꯀꯥꯏꯕꯒꯨꯝꯕꯁꯨ ꯑꯗꯨ ꯐꯠꯇ꯭ꯔꯦꯅ ꯑꯗꯨꯒꯤ ꯑꯅꯥꯕ ꯑꯃꯨꯛ ꯊꯝꯃꯒꯣ
ꯎꯝ
ꯃꯁꯤꯁꯤ ꯁꯦꯃꯦ ꯑꯗꯨꯗ꯭ꯔꯣ ꯑꯁꯤ ꯂꯣꯏꯗ꯭ꯔꯤ ꯁꯥꯏꯒ ꯃꯥꯗꯤꯩ ꯈꯨꯄ ꯂꯣꯏꯦꯔꯕ ꯉꯁꯤ ꯑꯃꯨꯛ ꯁꯥꯏ ꯀꯃꯥꯗ ꯍꯥꯏ ꯑꯃꯨꯛ ꯇꯧꯅꯤ ꯍꯥꯏ
ꯑꯣ
ꯑꯗꯨꯣ ꯑꯩ ꯉꯁꯤ ꯊꯦꯡꯅ ꯇꯣꯡꯅꯕ ꯚꯥꯎꯗ ꯌꯦꯡꯉꯒ ꯑꯃꯨꯛ
ꯃꯣꯏꯅ ꯀꯧꯕ
ꯑꯁ ꯑꯨꯛ ꯃ ꯃꯣꯏ ꯂꯥꯛꯑꯒ ꯇꯨꯝꯕꯁꯨ ꯌꯥꯗ꯭ꯔꯦ ꯃꯁꯨꯗꯗꯤ ꯇꯨꯔꯤꯁ ꯁꯥꯟꯅꯕ ꯑꯃ ꯆꯠꯂꯦ ꯎꯝ ꯎꯝ
ꯑꯁ ꯑꯩ ꯐꯥꯎꯕ ꯊꯥꯖꯗꯦꯗ ꯎꯀꯤꯜꯒꯤ ꯋꯥꯔꯤꯁꯦ
ꯀꯩꯒꯤꯔꯣ ꯐꯖꯅꯉꯥꯏ ꯇꯧꯒꯗꯕꯅꯤꯅ
ꯆꯍꯤ ꯑꯍꯨꯝ ꯃꯅꯨꯡꯁꯤꯗ ꯆꯇꯣꯛ ꯁꯔꯀꯥꯔꯒꯤ ꯊꯕꯛ ꯐꯖꯗꯕ ꯑꯥ ꯑꯄꯥꯝꯕ ꯐꯪꯗ꯭ꯔꯗꯤ ꯐꯖꯅ ꯇꯧꯕꯅꯤꯗ ꯎꯛꯀꯤ ꯎꯀꯤꯁꯦ ꯎꯕꯨꯗꯤ ꯑꯗꯣ ꯍꯧꯖꯤꯛ ꯍꯧꯖꯤꯛꯇꯤ ꯌꯥꯝꯅ ꯀꯩꯅꯣ ꯆꯪꯗꯦꯕ
ꯑ
ꯃꯥꯁꯇꯔꯒꯨꯝꯕ ꯆꯠꯊꯔꯗꯤ ꯀꯣꯂꯦꯖ ꯈꯔ ꯐꯕꯗ ꯆꯠꯀꯗꯕꯅꯤ ꯑꯗꯨ ꯅꯠꯇ꯭ꯔꯗꯤ ꯊꯕꯛ ꯀꯩꯅꯣ ꯇꯧꯕꯗꯁꯨ ꯑꯩꯈꯣꯏꯒꯤ ꯄ꯭ꯔꯣꯐꯥꯏꯜꯗꯣ ꯐꯖꯅꯤꯉꯥꯏ ꯇꯧꯗ꯭ꯔꯗꯤ ꯊꯕꯛ ꯊꯤꯕꯗꯣ ꯈꯔ ꯋꯥꯕꯅꯦꯕ ꯄ꯭ꯔꯥꯏꯚꯦꯠꯀꯤꯗꯤ
ꯍ ꯑꯣꯗ꯭ꯔꯏꯗ ꯑꯩꯈꯣꯏꯁꯦ ꯆꯍꯤ ꯀꯨꯟꯊ꯭ꯔꯥꯗꯤ ꯌꯥꯎꯒꯗꯧꯔꯦ
ꯑꯩ ꯒ꯭ꯔꯦꯖꯨꯋꯦꯁꯟ ꯂꯣꯏꯒꯗꯕꯕꯁꯤ ꯇꯨ ꯊꯥꯎꯖꯟ ꯇ꯭ꯋꯦꯟꯇꯤ ꯅꯥꯏꯟꯗꯒꯤꯅꯦ
ꯑꯗ ꯆꯍꯤꯍꯤꯗꯤ ꯀ ꯑꯣꯈꯔꯦꯗꯁꯦ ꯀ ꯇꯧꯁꯤꯔꯁꯨ ꯈꯪꯗ꯭ꯔꯦ ꯎꯝ ꯎ ꯎꯝ ꯅꯪ ꯑꯦꯠꯃꯤꯁꯟ ꯄꯤꯒꯗꯧꯅ ꯇꯧꯋꯦ ꯍꯥꯏꯕ꯭ꯔꯣ
ꯍꯪꯆꯤꯠ ꯍꯥꯡꯆꯤꯠꯀꯨꯝꯕ ꯇꯧꯔꯅꯤ ꯉꯁꯤ ꯐꯣꯝ ꯂꯧꯕꯗꯣ
ꯎ
ꯗꯣꯀꯨꯃꯦꯟꯁ ꯌꯥꯝ ꯅꯤꯕ ꯑꯗꯣ ꯑꯩ ꯄꯨꯗꯤ ꯄꯨꯔꯛꯑꯦ ꯄꯤꯗꯤ ꯄꯤꯕꯅ ꯑꯣꯖꯥ ꯑꯃꯗꯣ ꯀꯕꯨꯏ ꯀꯕꯨꯏ ꯑꯣꯖꯥ ꯑꯃ ꯑꯣꯏꯔꯝꯕ
ꯎꯝ
ꯑꯇꯨꯅ ꯃꯣꯏ ꯉꯥꯡꯅꯔꯒ ꯂꯩꯍꯧꯕꯅꯤ
ꯎꯝ
ꯂꯥꯛꯑꯦ ꯍꯧꯖꯤꯛꯇꯤꯗꯣ ꯍꯥꯏꯅꯀꯣ ꯑꯩꯁꯨ ꯒ꯭ꯌꯥꯟ ꯇꯥꯗꯕ ꯂꯥꯛꯑꯦ ꯍꯧꯖꯤꯛꯇꯤ ꯍꯥꯏꯕꯗꯨꯗ ꯑꯣꯖꯥ ꯅꯨꯄꯥꯗꯅ ꯅꯣꯏ ꯔꯣꯡꯃꯩꯁꯤꯡ ꯀꯕꯨꯏꯁꯤꯡꯁꯦ ꯂꯣ ꯇꯝꯕ ꯑꯃꯠꯇ ꯌꯥꯎꯗꯦ ꯍꯥꯏꯅ ꯉꯥꯡꯅꯔꯝꯕꯅꯤ ꯑꯗꯣ ꯅꯪ ꯂꯥꯛꯄꯗ ꯅꯪ ꯂꯥꯛꯄꯗꯨꯗ ꯂꯥꯛꯑꯦ ꯍꯧꯖꯤꯛꯇꯤ ꯍꯥꯏꯅ ꯍꯥꯏꯕꯅꯤꯅ ꯄꯡꯈꯠꯈꯤꯦ
ꯍ
ꯍꯧꯖꯤꯛ ꯀꯣꯂꯦꯖꯇꯨꯗ ꯂꯣ ꯇꯝꯕ ꯑꯩꯈꯣꯏ ꯔꯣꯡꯃꯩꯁꯤꯡꯁꯤ ꯌꯥꯝꯗꯕ ꯃꯥꯜꯂꯦꯕ
ꯌꯥꯝ ꯃꯣꯏꯗ ꯎꯝ
ꯑꯩ ꯈꯛꯇ ꯅꯠꯇꯕ ꯃꯥꯂꯦꯝꯂꯦꯅ ꯕꯤ ꯄꯤ ꯑꯦꯁꯇꯒꯤ ꯂꯥꯛꯄ ꯏꯁꯇꯨꯗꯦꯟ ꯑꯩꯒꯤ ꯁꯤꯅꯤꯌꯔꯁꯨ ꯃꯥ ꯂꯩꯕ ꯃꯥꯜꯂꯦ
ꯑ ꯍꯣꯏ ꯑꯣ ꯀꯣꯂꯦꯖꯇ ꯀꯔꯣ ꯎꯝ ꯑꯦꯠꯃꯤꯁꯟꯗꯤ ꯀꯌꯥꯝ ꯅꯤꯕ꯭ꯔꯣ ꯃꯣꯏꯗꯣ ꯍꯪꯕ꯭ꯔꯣ
ꯅꯤꯄꯜꯅꯤꯌꯦ
ꯁꯚꯦꯟ ꯎꯝ ꯎ ꯑꯏꯅ
ꯅꯪꯅ ꯍꯪꯕꯤꯕꯅꯤꯅꯦ ꯀꯩꯅꯣ ꯑꯃꯨꯛ ꯀꯥꯎꯈ꯭ꯔꯕ
ꯑꯁ ꯑꯦꯠꯃꯤꯁꯟꯒꯤꯗꯤ ꯍꯪꯗꯦꯅ ꯑꯗꯣ ꯍꯪꯕꯤꯗꯅ
ꯎꯝ
ꯀꯌꯥ ꯆꯪꯒ ꯍꯥ
ꯑꯗꯨꯗꯤ ꯀꯩꯒꯤ ꯍꯪꯉꯛꯏꯕ
ꯐꯣꯝꯕꯒꯣꯕ ꯑꯗꯨꯒꯨꯝꯕ ꯈꯛꯅꯤꯅ ꯑꯩꯅ ꯍꯪꯕꯗꯤ ꯑꯦꯠꯃꯤꯁꯟ ꯀꯌꯥ ꯆꯪꯒꯦꯔꯣ ꯍꯥꯏꯕꯗꯨꯗꯤ ꯈꯪꯗꯅ ꯑꯗꯣ
ꯐꯪꯗꯦ
ꯃꯤꯁꯟꯒꯤꯗꯤ ꯈꯪꯗꯕꯥ ꯃꯜꯂꯤꯗ ꯑꯩꯁꯨ
ꯅꯪꯅ ꯑꯦꯠ ꯍꯥꯏꯕ ꯅꯠꯇ꯭ꯔꯣ ꯐꯣꯔꯝꯒꯤꯅ ꯆꯥꯃꯉꯥ
ꯑꯁꯨ ꯈꯥꯎ ꯈꯔꯦ ꯈꯪꯗ꯭ꯔꯤꯗ ꯑꯩ ꯀꯥꯎꯈ꯭ꯔꯕ ꯃꯥꯜꯂꯦ ꯑꯗꯨꯗꯤ
ꯇꯤꯟ ꯑꯣꯏꯂꯝꯃꯗꯤ ꯎꯝ ꯐꯖꯔꯅꯤ
ꯑꯣꯖꯥꯒꯤ ꯅꯝꯕꯔ ꯂꯩꯇꯦ
ꯁꯤ ꯌꯥꯝꯅ ꯑꯩꯅꯗ ꯑꯗꯨꯝ ꯀꯣꯏꯕ ꯂꯥꯛꯄꯗ ꯑꯗꯨꯝ ꯍꯪꯕ ꯂꯩ
ꯑꯁ ꯑꯩꯗꯤ ꯂꯥꯞꯄꯦꯅ ꯌꯥꯝ ꯂꯥꯞꯄꯦ ꯅꯪ ꯍꯪꯕꯤꯌꯣ
ꯑꯉꯥꯡꯗ ꯅꯣꯏ ꯀꯔ ꯁꯥꯟꯅꯕ ꯆꯠꯄ꯭ꯔꯣ
ꯑꯥ ꯑꯗꯨꯗ ꯌꯨꯝ ꯍꯟꯗꯨꯕꯤꯗ ꯗꯥꯏꯔꯦꯛ ꯆꯠꯀꯅꯦ ꯌꯨꯝ ꯍꯟꯗꯕꯤꯗ ꯗꯥꯢꯔꯦꯛ ꯀꯣꯂꯦꯖ ꯆꯠꯄꯅꯦ
ꯅꯪ ꯂꯩ ꯀꯝꯕ꯭ꯔꯣ
ꯑꯥ
ꯀꯗꯥꯏꯅ ꯂꯩꯄ꯭ꯔꯥ ꯅꯪ
ꯋꯥꯋꯥꯏꯗ
ꯎꯝ ꯑꯁ ꯅꯣꯢꯁꯦ ꯑꯦꯗꯤꯛ ꯆꯨꯕ ꯃꯥꯂꯦꯗ
ꯇꯧꯔꯤꯗ ꯉꯔꯥꯡꯗꯤ ꯈꯔꯗꯤ ꯇꯣꯡꯉꯦ
ꯀꯨꯏꯔ ꯀꯨꯏꯅ ꯅꯥꯔꯝꯒꯅꯤꯅꯦ ꯅꯣꯏ
ꯒꯦꯝ ꯇꯔꯨꯛ ꯈꯛꯇ ꯁꯥꯟꯅꯩ
ꯎꯝ ꯀꯅꯥꯅ ꯇꯣꯝꯕ꯭ꯔꯣ ꯑꯗꯨꯗꯤ
ꯑꯁ ꯂꯥꯁꯇ ꯑꯦꯊꯥꯎꯔꯣꯡꯗ ꯀꯨꯟ ꯀꯨꯟꯒꯤ ꯆꯔꯥꯁꯦ ꯍꯥꯏꯔꯒ ꯀꯨꯟꯒꯤꯗꯣ ꯃꯥ ꯇꯣꯡꯈ꯭ꯔꯥꯕ
ꯑꯁ ꯂꯥꯛꯄꯗꯤ ꯂꯩꯅꯦ ꯃꯥꯗꯣ ꯁꯤꯒꯨꯝꯕ ꯖꯥꯠꯁꯦ ꯃꯥꯗꯤ ꯑꯗꯨꯝ ꯇꯣꯡꯉꯦꯅ ꯅꯨꯡꯇꯤꯒꯤ
ꯑꯥ
ꯇꯥꯎꯗꯤ ꯐꯕ ꯃꯥꯜꯂꯦ
ꯑꯩꯗꯤ ꯂꯨꯄꯥ ꯇꯔꯥ ꯈꯛꯇꯅꯤꯗ ꯇꯣꯡꯕ ꯀꯨꯟ ꯀꯨꯟꯒꯤ ꯁꯥꯟꯅꯗ꯭ꯔ ꯗꯤ ꯌꯥꯝ ꯇꯣꯡꯂꯝꯒꯗꯕ ꯀꯨꯟꯒꯤ ꯑꯅꯤ ꯃꯥ ꯉꯝꯈꯤꯕ ꯋꯥꯅꯤꯗ ꯇꯔꯥ ꯇꯔꯥ ꯁꯥꯟꯅꯕꯗ ꯑꯩ ꯑꯅꯤ ꯆꯥꯏꯕ
ꯑꯃ ꯑꯃꯨꯛ ꯀꯨꯟ ꯀꯨꯟꯒꯤ ꯁꯥꯟꯅꯔꯒ ꯑꯃ ꯑꯅꯤ ꯆꯥꯈꯤꯕ ꯋꯥꯅꯤꯗ ꯌꯥꯝ ꯑꯅꯤ
ꯎꯝ
ꯑꯗꯣ ꯍꯪꯕꯤꯌꯨꯅꯦ ꯍꯌꯦꯡ ꯊꯣꯛꯂꯛꯄꯒꯨꯝꯕꯗ ꯅꯣꯏꯗꯤ ꯌꯨꯝ ꯌꯥꯝ ꯅꯛꯄꯅꯤꯅ ꯀꯣꯂꯦꯖꯀꯤ ꯂꯝꯕꯤꯗ ꯂꯩꯕꯅꯤꯅ
ꯑꯗꯨꯔꯣꯝꯗ ꯂꯥꯛꯇꯕꯅꯤꯅ ꯐꯔꯛ ꯇꯥꯏꯅꯦ ꯑꯩꯈꯣꯏ ꯑꯥꯢ ꯀꯦꯟ
ꯑꯗꯨ ꯑꯣꯢꯔꯁꯤ ꯀꯌꯥꯝ ꯂꯥꯞꯅꯒꯦ ꯑꯗꯣ
ꯑꯗꯨ ꯑꯣꯢꯔꯁꯨ ꯑꯁ ꯑꯩ ꯑꯁ ꯑꯦꯛꯖꯥꯝ ꯊꯦꯡ ꯊꯦꯡꯅ ꯆꯠꯂꯦꯕ ꯑꯗꯨꯒꯤ ꯔꯥꯁ ꯆꯗꯨꯝ ꯆꯠꯂꯦꯕ
ꯍꯟꯂꯛꯄꯗ ꯇꯧꯕꯤꯌꯣꯅꯣ
ꯍꯣꯏ ꯍꯣꯏ ꯑꯩ ꯑꯩꯈꯣꯏ ꯂꯣꯏꯕꯗꯤ ꯄꯨꯡ ꯃꯔꯤꯗ ꯑꯃꯨꯛ ꯂꯣꯏꯕꯅꯦꯕ
ꯎꯝ
ꯑꯗꯨꯒꯤꯅꯤꯗ
ꯑꯗꯨ ꯑꯣꯏꯔꯁꯨ ꯑꯁ ꯌꯥꯏꯗ ꯅꯪꯁꯨ
ꯑꯦꯛꯖꯥꯝ ꯆꯠꯀꯗꯕ ꯃꯇꯝꯗꯗꯤ ꯑꯁ ꯑꯩ ꯔꯥꯁꯇ ꯑꯗꯨꯝ ꯆꯠꯄ ꯑꯗꯨꯒꯤꯅꯤꯗꯥ
ꯔꯥꯏꯁ ꯆꯠꯀꯅꯨꯅꯦ ꯅꯪꯁꯨ ꯔꯦꯗꯤꯗ ꯍꯥꯟꯅ ꯂꯩꯅꯦ
ꯑꯣ ꯑꯩꯒꯤꯗ ꯑꯁ ꯑꯗꯨ ꯑꯃꯨꯛ ꯀꯩꯅꯣ ꯇꯧꯔꯗ꯭ꯔꯗꯤ ꯁꯣꯏꯒꯅꯤꯕ ꯑꯗꯨꯒꯤ
ꯎꯝ
ꯏꯁꯀꯣꯂꯥꯔꯁꯤꯞꯀꯤ ꯃꯇꯥꯡꯁꯨ ꯑꯗꯨꯝ ꯍꯪꯅꯤꯡꯉꯥꯏ ꯑꯃꯨꯛ ꯂꯩꯌꯦ ꯑꯩ ꯑꯗꯨꯗꯤ ꯑꯩ ꯑꯣꯏꯅ ꯍꯪꯉꯦ ꯑꯦꯠꯃꯤꯁꯟ ꯇꯧꯕꯒꯤ ꯉꯥꯍꯟ ꯂꯥꯛꯄ ꯅꯨꯃꯤꯠꯇ
ꯎꯝ
ꯏꯁꯀꯣꯂꯥꯔꯁꯤꯞꯀꯤ ꯃꯇꯥꯡꯗ ꯁꯥꯏꯕꯔꯗ ꯊꯕꯛ ꯇꯧꯕꯁꯤꯡꯗꯨ ꯈꯔ ꯃꯣꯏꯁꯤ ꯒ꯭ꯌꯥꯟ ꯇꯥꯗ꯭ꯔꯦꯕ ꯑꯩꯒꯤ ꯃꯇꯥꯡꯗ ꯈꯔ ꯂꯨꯕꯅꯤꯅꯀꯣ
ꯍꯣꯏ
ꯈꯂ